ꯑꯩꯅ ꯅꯠꯇꯦ ꯈꯪꯗꯦ ꯑꯩꯅ ꯅꯠꯇꯦ ꯃꯊꯟꯗ ꯑꯣꯏꯔꯝꯅꯤ
ꯅꯈꯠꯂꯤ ꯏꯃꯥꯡ ꯂꯩ
ꯑꯩ ꯈꯨꯠ ꯂꯦꯡꯗꯦꯍꯦ ꯑꯩꯗꯤ ꯅꯪꯅꯔ ꯈꯟꯕꯅꯦ
ꯑꯣ
ꯑꯩꯒꯤ ꯅꯠꯇꯦ
ꯎꯝ ꯑꯩꯒꯤ ꯃꯦꯁꯦꯖ ꯎꯕ꯭ꯔꯥ
ꯑꯥ ꯑꯣꯋꯦ
ꯑ ꯑꯗꯨ ꯈꯛꯇꯅꯦ
ꯑꯣ ꯋꯥꯠꯂꯤꯅꯦ ꯑꯗꯨꯗꯤ
ꯑꯦ ꯌꯥꯝ ꯋꯥꯠꯂꯤ ꯑꯗꯨꯗꯤ ꯃꯊꯟꯇ ꯃꯥꯡꯈ꯭ꯔꯦꯗꯅ
ꯑꯝ
ꯑꯅꯧꯕꯅꯦꯕ
ꯍꯣꯏ
ꯀꯔꯤꯒꯤ ꯌꯥꯝ ꯊꯦꯡꯅ ꯇꯨꯝꯕ꯭ꯔꯣ ꯅꯪꯗꯤ
ꯅꯪ ꯉꯥꯝꯒꯗꯔꯣ
ꯅꯪ ꯇꯨꯝꯗꯅꯕꯒꯤ ꯐꯣꯟ ꯄꯥꯏꯕ ꯅꯠꯇ꯭ꯔꯣ
ꯑꯗꯨꯅꯤꯅꯦ ꯅꯪ ꯇꯧꯔꯛꯀꯅꯤ ꯍꯥꯏꯕꯗꯨꯗ ꯑꯩꯁꯨ ꯉꯥꯏꯔꯤꯅꯤꯅꯦ
ꯉꯥꯏꯗ꯭ꯔꯁꯨ ꯇꯨꯝꯕ ꯌꯥꯕꯗꯨꯕꯣ
ꯅꯪ ꯇꯨꯝꯗꯔꯤ ꯍꯥꯏꯕꯒꯤ ꯑꯩꯁꯨ ꯉꯥꯏꯕꯤꯔꯤꯅꯤ ꯀꯩꯅꯣ
ꯉꯥꯏꯗ꯭ꯔꯁꯨ ꯌꯥꯏ ꯅꯪ ꯇꯣꯝꯃꯣ
ꯑꯩ ꯅꯪ ꯉꯥꯏꯒꯦ ꯇꯨꯃꯤꯟꯅꯖꯦ
ꯅꯪ ꯀꯔꯤ ꯅꯨꯡꯉꯥꯏꯇꯕ ꯂꯩꯔꯒꯦ ꯉꯁꯤ ꯊꯦꯡꯅ ꯇꯨꯕꯝꯁꯦ
ꯑꯩ ꯑꯩ ꯅꯪꯅ ꯇꯨꯝꯗ꯭ꯔꯤꯐꯥꯎ ꯉꯥꯏꯗꯣꯏꯅꯦ
ꯆꯤꯡꯅꯩꯀꯣ
ꯊꯋꯥꯏ ꯅꯨꯡꯉꯥꯏꯇꯦꯕ ꯏꯊꯟꯗ ꯇꯨꯝꯕꯗꯣ
ꯊꯋꯥꯏꯅꯤꯉꯥꯏꯅꯤꯉꯥꯏ ꯑꯇꯣꯞꯄꯒ ꯉꯥꯡꯅꯔꯥꯗꯤ ꯊꯋꯥꯏ ꯅꯨꯡꯉꯥꯏ ꯍꯥꯏꯅꯤ
ꯉꯥꯡꯅꯅꯤꯉꯥꯏꯗꯣ ꯂꯩꯇꯕ
ꯂꯩꯔꯝꯅꯤ ꯅꯪꯅ ꯊꯋꯥꯏ ꯅꯨꯡꯉꯥꯏꯇꯕꯒꯤ ꯑꯣꯏꯔꯝꯅꯤ
ꯊꯤꯃꯤꯟꯅꯁꯤꯔꯥ
ꯀꯥꯏ ꯊꯤꯕ ꯆꯠꯁꯦ ꯍꯥꯏꯕ꯭ꯔꯣ
ꯈꯪꯗꯦ ꯃꯊꯛ ꯀꯥꯁꯤꯔꯥ ꯃꯈꯥ ꯀꯥ ꯃꯈꯥ ꯀꯨꯝꯁꯤꯔꯥ
ꯃꯈꯥꯀꯨꯝꯖꯦ ꯃꯈꯥ ꯀꯨꯝꯁꯩ ꯃꯊꯛꯇꯤ ꯀꯥꯅꯤꯡꯗ꯭ꯔꯦꯍꯦ ꯑꯩꯗꯤ
ꯑꯩ ꯑꯗꯨꯗꯤ ꯑꯩ ꯍꯌꯦꯡ ꯀꯨꯝꯃ ꯑꯒꯦꯀꯣ ꯆꯠꯃꯤꯟꯅꯔꯁꯤ
ꯀꯥꯏꯔꯣꯝꯗ ꯊꯤꯕ ꯆꯠꯁꯤꯔꯣ ꯑꯗꯨ ꯂꯩꯀꯥꯏꯗꯤ
ꯍꯪꯗꯦꯅꯤ
ꯁꯣꯏꯔꯒꯥ ꯑꯃꯔꯣꯝꯒꯤꯗ ꯆꯠꯄꯤꯒꯅꯤꯍꯦ
ꯑꯥ ꯂꯩꯀꯥꯏꯗꯣ ꯅꯪ ꯈꯔ ꯈꯪꯉꯗꯤ ꯅꯪ ꯈꯔ ꯂꯥꯏꯟ ꯂꯧꯔꯣ
ꯑꯁꯤꯗꯒꯤ ꯊꯤꯔꯣꯅꯦ
ꯑꯩꯈꯣꯏꯒꯤ ꯄ꯭ꯂꯦꯠꯐꯣꯝꯗꯒꯤ ꯊꯤꯔꯣ
ꯂꯩꯇꯦꯅꯦ ꯑꯩꯒ ꯆꯥꯟꯅꯕ
ꯑꯥ ꯂꯩꯔꯝꯒꯅꯤ ꯍꯦ ꯅꯪ ꯐꯖꯅ ꯊꯤꯗꯕ ꯔꯝꯅꯤ
ꯆꯅꯕ ꯂꯩꯇꯦꯅꯦ
ꯑꯁꯤ ꯅꯣꯡꯃ ꯄꯥꯈꯪ ꯑꯃ ꯅꯅꯥꯎꯅꯨꯄꯤꯕꯨ ꯍꯪꯂꯛꯏꯅꯦ
ꯀꯅꯥꯅꯣ
ꯍꯥꯏꯗꯣꯛꯄ ꯌꯥꯗꯕ
ꯅꯣꯏꯔꯣꯝꯒꯤꯔꯣ
ꯅꯠꯇꯦ ꯑꯁꯤ ꯑꯁꯤꯒꯤ ꯃꯐꯝꯗꯒꯤꯀꯣ
ꯑꯁꯤꯒꯤ ꯃꯐꯝꯗꯒꯤ
ꯑꯥ ꯅꯨꯄꯥ ꯑꯃ ꯍꯣꯏ ꯍꯧꯖꯤꯛ ꯍꯧꯖꯤꯛ ꯏꯕꯥꯅꯤ ꯉꯪꯅꯕꯗꯣ
ꯑꯝ
ꯑꯁꯤꯒꯨꯝꯅ ꯅꯨꯄꯥ ꯑꯃ ꯊꯦꯡꯅꯩꯌꯦꯕ
ꯑꯣ
ꯊꯦꯡꯅꯕꯗꯣ ꯑꯥ ꯊꯦꯡꯅꯕꯗ ꯅꯅꯥꯎꯅꯨꯄꯤꯗꯣ ꯍꯥꯡꯕ
ꯑꯝ
ꯅꯪ ꯀꯃꯥꯏꯅ ꯈꯪꯅꯕ꯭ꯔꯣ ꯑꯗꯨꯝ ꯈꯪꯅꯕꯅꯦ ꯍꯥꯏ ꯑꯍꯟ ꯑꯣꯏꯔꯦꯗ ꯅꯨꯄꯥꯗꯤ
ꯀꯅꯥꯔꯥꯅꯦ
ꯃꯥꯖꯦ ꯑꯁꯤ ꯑꯩꯈꯣꯏ ꯃꯊꯪ ꯔꯣꯝꯗ ꯆꯠꯈꯤꯕꯗꯣ
ꯎꯝ
ꯗꯤꯁꯇ꯭ꯔꯤꯛ ꯂꯩꯕꯗꯣ ꯑꯗꯨꯗꯒꯤ
ꯎꯝ ꯅꯨꯄꯥꯗꯣ ꯀꯃꯥꯏꯟ ꯇꯧꯕ꯭ꯔꯥ
ꯑꯩ ꯃꯁꯛ ꯈꯪꯗꯦ ꯑꯗꯨꯕꯨ ꯃꯥꯏ ꯗꯤꯄꯤꯗꯣ ꯎꯕꯗꯣ ꯕꯦꯛꯇꯥ ꯊꯕꯛ ꯇꯧꯋꯦꯗꯤ ꯍꯥꯏ
ꯀꯅꯥꯅꯣꯅꯤ
ꯎꯔꯤꯄꯣꯛꯇ ꯕꯦꯡꯗ ꯊꯕꯛ ꯇꯧꯋꯤ ꯍꯥꯏ ꯍꯩꯆ ꯗꯤ ꯑꯦꯐ ꯁꯤ ꯑ ꯅꯨꯃꯤꯠ ꯑꯗꯨꯔꯣꯝꯗ ꯇꯧꯕ꯭ꯔꯥ ꯑꯩꯅ ꯍꯧꯖꯤꯛ ꯍꯥꯏꯈꯤꯕꯗꯣ꯫
ꯑꯥ ꯇꯧꯗꯦ꯫ ꯍꯧꯖꯤꯛꯔꯣ꯫ ꯂꯩꯇꯦ꯫
ꯑꯣ ꯑꯗꯨꯗ ꯃꯥꯗꯤ ꯑꯗꯨꯗ ꯂꯩꯕꯅꯦ ꯍꯥꯏꯌꯦ꯫
ꯑꯣ ꯀꯃꯥꯏ ꯈꯪꯅꯕ꯭ꯔꯅꯦ ꯈꯪꯗꯦ꯫
ꯑꯁꯤꯗꯒꯤ ꯈꯪꯅꯕꯁꯨ ꯑꯣꯏꯔꯝꯕ ꯌꯥꯏꯗꯅ꯫ ꯅꯅꯥꯎꯅꯨꯄꯤꯁꯨ ꯌꯥꯎꯔꯕꯅꯤꯗꯅ꯫
ꯈꯪꯗꯦꯗ ꯀꯃꯥꯏꯅ ꯈꯪꯅꯕꯅꯣꯀꯣ꯫
ꯎꯝ꯫ ꯅꯌꯨꯝ ꯁꯨꯕꯤ ꯅꯣꯏ ꯑꯍꯨꯝ ꯈꯛꯇ ꯑꯣꯏꯔꯝꯃꯗꯤꯀꯣ꯫
ꯍꯣꯏ꯫
ꯆꯤꯛ ꯆꯤꯛꯑꯦꯀꯣ꯫
ꯎꯝ ꯅꯣꯏꯗꯤ ꯃꯤ ꯌꯥꯝꯅꯤꯅ ꯅꯨꯡꯉꯥꯏꯔꯝꯅꯤ꯫ ꯀꯅꯥ ꯀꯅꯥ ꯂꯩꯒꯦ ꯃꯤ ꯀꯌꯥꯝ ꯂꯩꯒꯦ
ꯏꯃꯥꯒ ꯏꯕꯥꯅꯤ ꯈꯛꯇꯗꯦ ꯏꯃꯥ ꯏꯕꯥꯅꯤꯈꯛ ꯂꯩ
ꯌꯥꯝ ꯅꯨꯡꯉꯥꯏꯔꯦꯅꯦ ꯑꯗꯨꯗꯤ ꯅꯣꯢ ꯅꯣꯏꯗꯤ ꯅꯪ ꯑꯩꯈꯣꯏꯗꯤ ꯊꯕꯛ ꯂꯣꯏ ꯂꯩꯔꯅꯤ
ꯏꯅꯥꯎ ꯅꯨꯄꯤ ꯂꯩꯇꯦꯗ ꯏꯅꯥꯎ ꯅꯨꯄꯤ ꯑꯃ ꯍꯜꯂꯛꯑꯦ ꯍꯟꯗꯛ ꯑꯍꯨꯝ ꯨꯄꯨꯔꯥ ꯑꯩꯈꯣꯏ ꯏꯃꯥꯒ ꯏꯕꯥꯅꯤ ꯈꯛꯇ ꯂꯩꯔꯝꯕꯅꯦꯕꯀꯣ
ꯎꯝ
ꯃꯥꯁꯨ ꯑꯗ ꯃꯥꯒꯤ ꯊꯕꯛꯇꯣ ꯂꯣꯏꯔꯛꯑꯕꯅꯦ ꯍꯜꯂꯛꯑꯦ꯫
ꯎꯝ ꯃꯤꯗꯤ ꯇꯤꯜꯂꯣꯞ ꯆꯥꯕ ꯃꯤ ꯉꯥꯛꯇ ꯑꯣꯏꯔꯦꯅꯦ
ꯆꯥꯗꯦ ꯆꯥꯕ ꯂꯣꯏꯒ꯭ꯔꯦ ꯆꯍꯤ ꯑꯃꯈꯛꯀꯤ ꯆꯥꯏ
ꯑ ꯑꯇꯩꯗꯤ ꯇꯧꯗ꯭ꯔꯣ
ꯑꯇꯩ ꯇꯧꯗ꯭ꯔꯦ ꯌꯨꯝꯗ ꯂꯩꯔꯒꯦ ꯍꯥꯏꯌꯦ
ꯌꯥꯝ ꯅꯨꯡꯉꯥꯏꯔꯝꯅꯤꯅꯦ ꯅꯠꯇꯦ ꯌꯨꯝ ꯑꯅꯧꯕꯒ ꯁꯥꯔꯒ ꯌꯨꯝ ꯑꯅꯧꯕꯒ ꯁꯥꯔꯒ ꯌꯥꯝ ꯅꯨꯡꯉꯥꯏꯅ ꯂꯩꯔꯤꯅꯤ ꯅꯣꯏꯗꯤ
ꯑꯥꯢ ꯅꯨꯡꯉꯥꯢꯇꯦ ꯌꯦꯡꯕ ꯂꯥꯛꯑꯣ ꯀꯣꯏꯕ ꯂꯥꯛꯑꯣ
ꯑꯁ ꯀꯣꯏꯕ ꯂꯥꯛꯄꯗꯣ ꯏꯀꯥꯏꯖꯩꯅꯦ
ꯀꯣꯏꯕꯁꯨ ꯂꯥꯛꯇꯦ ꯅꯣꯏꯗꯤ ꯌꯨꯝꯗꯒꯤꯒꯞ
ꯅꯣꯏꯗꯤ ꯅꯩꯒꯤꯗꯤ ꯄꯥꯎꯗꯨ ꯑꯝꯇ ꯐꯥꯎꯔꯛꯇꯕꯅꯤꯅ ꯀꯃꯥꯏ ꯂꯥꯛꯇꯣꯏꯅꯣ ꯑꯩꯁ
ꯑꯩ ꯌꯨꯝ ꯌꯦꯡꯕ ꯂꯥꯛꯀ‌ꯦ
ꯅꯥꯛꯑꯣ ꯐ꯭ꯔꯤ ꯂꯩꯔꯗꯤ
ꯎꯝ
ꯑꯗꯤꯞ ꯂꯥꯛꯑꯣ ꯈꯨꯨꯟꯗ
ꯅꯣꯝ ꯑꯣ
ꯐꯣꯟꯗ ꯂꯩꯁꯥꯕꯤ ꯈꯤꯇꯒ ꯑꯩꯒ ꯈꯛꯇ ꯂꯩꯕꯥ
ꯑꯣ ꯑꯇꯩ ꯂꯣꯏ ꯂꯩꯇꯕ꯭ꯔꯣ
ꯂꯩꯇꯦ ꯑꯃꯨꯛ ꯆꯠ ꯑꯃꯨꯛ ꯂꯥꯛ ꯑꯃꯨꯛ ꯆꯠ ꯑꯃꯨꯛ ꯂꯥꯛ ꯇꯧꯋꯦ
ꯎꯝ ꯃꯤꯗꯤ ꯊꯕꯛ ꯂꯣꯏ ꯇꯧꯅꯔꯕ ꯃꯥꯜꯂꯤꯅꯦ
ꯑꯃꯗꯨꯖꯨ ꯇꯧꯗ‌꯭ꯔꯦ ꯑꯗꯨꯕꯨ ꯄꯩꯁꯥꯗꯤ ꯊꯥ ꯈꯨꯗꯤꯡꯒꯤ ꯂꯨꯄꯥ ꯂꯤꯁꯤꯡ ꯅꯤꯄꯥꯟꯗꯤ ꯐꯪꯕꯅꯤ ꯃꯥꯗꯤ
ꯎꯝ
ꯑꯩꯒ ꯍꯦꯛ ꯍꯦꯛ ꯆꯠꯃꯤꯟꯅ ꯅꯨꯄꯤꯗꯣ
ꯎꯝ ꯃꯥꯗꯤ ꯀꯥꯏꯗ ꯂꯩꯔꯤꯅꯣ
ꯃꯥ ꯍꯟꯗꯛ ꯑꯃꯨꯛꯀ ꯕꯔꯥ ꯊꯤꯕꯤꯈ꯭ꯔꯦ ꯑꯃꯨꯛ ꯆꯠꯂꯅꯤ
ꯎꯝ ꯀꯅꯥ ꯀꯅꯥ ꯂꯩꯔꯤꯅꯣ ꯑꯗꯨꯗ
ꯂꯩꯇ꯭ꯔꯤ ꯑꯗꯣ ꯃꯗꯥꯎ ꯅꯨꯄꯥꯒ ꯂꯩꯒꯦ ꯍꯥꯏꯌꯦ
ꯎꯝ ꯎ ꯑꯩ
ꯃꯥꯗꯤ ꯄꯩꯁꯥ ꯄꯥꯏꯔꯕꯅꯦ ꯀꯔꯤꯅꯣ꯫
ꯎꯝ
ꯃꯤ ꯄꯩꯁꯥ ꯐ꯭ꯔꯤꯅ ꯂꯤꯁꯤꯡ ꯅꯤꯄꯥꯜ ꯐꯪꯕꯅꯦꯕ ꯃꯥꯒꯤ ꯃꯥꯅ ꯇꯝꯕꯤ꯫ ꯐꯥꯔꯃꯥꯁꯤꯗꯣ꯫
ꯎꯝ꯫
ꯃꯥꯒꯤ ꯁꯥꯔꯇꯤꯐꯤꯀꯦꯠꯇꯣ ꯃꯤꯕꯨ ꯋꯥꯏꯍꯟꯕꯀꯣ꯫
ꯎꯝ꯫
ꯅꯪꯁꯨ ꯐꯤꯒꯨꯕ ꯌꯥꯝ ꯇꯨꯔꯤꯗꯨꯗꯤ
ꯑꯩ ꯏꯊꯟꯗ ꯉꯥꯏꯔꯤꯅꯦ ꯍꯧꯖꯤꯛ ꯂꯨ
ꯆꯂ
ꯆꯂꯥꯅꯂꯁꯦ ꯐꯤ ꯇꯨꯕ ꯌꯥꯝ ꯍꯩꯔꯤ ꯗꯨꯗꯤ꯫
ꯍꯩꯇꯦꯍꯦ ꯀꯥꯏꯗꯣꯏꯅꯣ ꯑꯩꯒꯤ ꯑꯩꯒꯤ ꯈꯨꯠꯇꯨꯗꯨ ꯃꯤ ꯂꯤꯠꯄꯁꯨ ꯌꯥꯔꯣꯏꯗꯕ ꯑꯗꯨꯕꯨ꯫
ꯌꯥꯅꯤꯗ ꯅꯪꯒꯤ ꯋꯥꯈꯜ ꯃꯊꯟꯇꯥ
ꯇꯨꯗꯣ ꯃꯤ ꯂꯤꯠꯄ ꯌꯥꯗꯕꯅꯦ ꯁꯤꯡꯕ
ꯍꯩꯔꯝꯒꯅꯤꯗ ꯅꯪꯅ ꯋꯥꯈꯜ ꯃꯊꯟꯇ ꯍꯟꯊꯅ ꯌꯦꯡꯕꯒꯤꯅꯦ
ꯎ
ꯀꯨꯝꯁꯤꯗꯤ ꯀꯔꯤ ꯇꯧꯔꯗꯤ ꯅꯪꯗꯤ꯫
ꯀꯨꯝꯁꯤꯗꯤ ꯌꯨꯝꯗ ꯑꯗꯨꯝ ꯂꯦꯟꯕ ꯇꯥꯔꯦ ꯀꯩꯁꯨ ꯇꯧꯔꯣꯏ
ꯕꯣꯔꯤꯡ ꯆꯨꯨꯔꯣꯏꯗ꯭ꯔꯣ꯫
ꯕꯣꯔꯤꯡ ꯌꯥꯝ ꯆꯨꯏꯗ꯫ ꯏꯃꯥꯟꯅꯕꯤꯁꯨ ꯑꯝꯇ ꯂꯩꯇꯕꯅꯤꯅꯀꯣ ꯆꯠꯊꯣꯛ ꯈꯣꯠꯇꯣꯛꯄꯁꯨ꯫ ꯅꯨꯡꯉꯥꯏꯇꯦꯕ꯫
ꯑꯗꯨꯗꯤ ꯈꯨꯟꯗ ꯏꯃꯥꯟꯅꯕꯤ ꯂꯩꯇꯕꯁꯦꯀꯣ꯫ ꯋꯥꯗꯤ ꯋꯥꯕꯅꯦ ꯍꯥꯏꯕꯗꯤ ꯃꯔꯨꯞ ꯃꯇꯥꯡ ꯃꯇꯥꯡ꯫ ꯑꯗꯨꯝ ꯆꯠꯊꯣꯛꯄ ꯀꯥꯟꯗ ꯗꯔꯀꯥꯔ ꯑꯣꯏꯕ ꯌꯥꯎꯋꯦꯕꯀꯣ꯫
ꯎꯝ꯫
ꯑ ꯑꯩꯈꯣꯏꯁꯨ ꯄꯨꯜꯂꯦ ꯍꯥꯏꯕ ꯋꯥꯗꯦ ꯑꯁꯤꯒꯨꯝꯕ ꯗꯔꯀꯥꯔ ꯑꯣꯏꯕ꯫ ꯇꯝꯗ ꯆꯠꯄꯤꯅꯅꯤꯡꯉꯥꯏ ꯃꯤ ꯂꯩꯇꯕꯒꯤ ꯃꯔꯛꯇꯗꯤꯀꯣ꯫ ꯅꯪꯗꯤꯗ ꯗꯥꯎ ꯄꯨꯏꯒ ꯑꯗꯨꯝ ꯆꯠꯂꯤꯗꯨꯗꯤ ꯂꯩꯔꯒ ꯑꯩꯈꯣꯏꯗ ꯆꯠ ꯆꯥꯄꯤꯗꯗꯦꯕꯥ ꯁꯤꯒꯨꯝꯕꯗꯗꯤ ꯈꯨꯠꯇ ꯄꯨꯟꯕ ꯈꯛꯇ ꯉꯥꯏꯔꯦꯕ ꯑ ꯑꯩꯒꯤ ꯊꯕꯛꯀꯤ꯫ ꯆꯠꯅꯤꯡꯒ ꯂꯩꯥꯔꯁꯨ ꯆꯠꯅꯗ꯭ꯔꯦꯕ ꯍꯧꯖꯤꯛ ꯑꯃꯗꯁꯨꯨꯕꯗꯤ ꯀꯩꯗꯧꯕ ꯂꯩꯈ꯭ꯔꯗꯤ꯫ ꯃꯥꯒꯤ ꯃꯥꯗꯤ ꯅꯨꯡꯁꯤꯗꯕ ꯑꯃ ꯂꯩꯕꯅꯦꯕꯀꯣ꯫
ꯑꯣ ꯑꯗꯨꯏꯔꯣ
ꯑ ꯑ ꯑꯩꯅ ꯍꯦꯛ ꯆꯠꯄꯗꯣ꯫
ꯍꯥ
ꯃꯥꯗꯤ ꯑꯗꯨꯝ ꯆꯠꯂꯦꯕ
ꯑꯣ ꯌꯦꯡꯅꯤꯡꯉꯤꯗ ꯃꯁꯛꯇꯣ ꯃꯥꯏ ꯅꯨꯄꯥꯗꯣ
ꯐꯖꯕꯅꯦꯗ
ꯎꯝ
ꯑꯩꯕꯨꯁꯨ ꯀꯧꯗ꯭ꯔꯦꯕ ꯃꯥꯗꯤ ꯊꯕꯛ ꯆꯠꯅꯤꯡꯉꯥꯏ ꯂꯩꯔꯁꯨꯀꯣ
ꯎꯝ ꯃꯥꯏ ꯅꯨꯄꯥꯗꯨ ꯃꯊꯛꯇꯒꯤꯔꯣ ꯃꯈꯥꯗꯩꯩꯔꯣ
ꯃꯊꯛꯔꯣꯝꯗꯒꯤꯅꯦ ꯕꯖꯥꯔꯗ ꯃꯣꯏꯁꯨ ꯃꯊꯛꯇ ꯑꯣꯏꯔꯁꯨ ꯕꯖꯥꯔ ꯑꯣꯏꯕꯀꯣ
ꯑꯣ ꯑꯣ
ꯑꯗꯒꯤ ꯃꯥꯗꯤ ꯊꯕꯛꯀꯨꯝꯕ ꯊꯣꯛꯑꯗꯤꯉꯥꯏ ꯂꯩꯔꯗꯤ ꯀꯩꯗꯧꯕ ꯃꯥꯏ ꯅꯨꯄꯥ ꯊꯕꯛ ꯇꯧꯗ꯭ꯔꯤ ꯑꯉꯥꯡꯅꯦ ꯑꯈꯣꯏ ꯑꯩꯈꯣꯏꯒꯤ ꯂꯦꯡꯒꯥꯅꯦ ꯈꯪꯗꯦꯗꯥ ꯌꯥꯝ ꯅꯨꯡꯉꯥꯏꯕ ꯑꯣꯏꯗꯦꯗ ꯑꯩꯈꯣꯏ ꯂꯦꯡꯒꯥꯅꯤꯅꯥ
ꯎꯝ
ꯑꯗꯒꯤ ꯃꯥꯒ ꯑꯗꯨꯝ ꯆꯠꯂꯕꯒꯤꯀꯣ
ꯎꯝ
ꯆꯠꯃꯤꯟꯅꯕ ꯐꯪꯗꯦꯗ ꯃꯥꯒꯁꯨ
ꯃꯤꯗꯤ ꯑꯁ ꯂꯩꯕ ꯒꯥꯏꯁꯤꯗꯤ ꯌꯥꯗꯦꯅꯦ
ꯃꯥꯟꯅꯦꯃꯤ ꯆꯠꯊꯣꯛ ꯈꯣꯠ ꯆꯠꯊꯣꯛ ꯆꯠꯁꯤꯟꯒꯤꯗꯤ ꯌꯥꯝ ꯀꯥꯟꯅꯩꯌꯦꯕ
ꯍꯣꯏ
ꯚꯥꯔꯥ ꯊꯤꯕ ꯈꯣꯠꯄꯁꯨ ꯃꯒꯥꯈꯛꯇ ꯆꯠꯈ꯭ꯔꯦ ꯚꯥꯔꯥ ꯊꯤꯕ ꯈꯣꯠ ꯆꯠꯂꯒꯥ ꯏꯊꯟꯇ ꯆꯠꯄ ꯌꯥꯕꯁꯨ ꯅꯠꯇꯦ ꯅꯠꯇ꯭ꯔꯥ ꯃꯔꯨꯞ ꯍꯥꯏꯕꯁꯦ ꯗꯔꯀꯥꯔ ꯑꯣꯏꯌꯦꯕ
ꯍꯣꯏ
ꯑꯥ ꯑꯩꯁꯦ ꯏꯊꯟꯇ ꯉꯥꯛꯇꯅꯤ ꯑꯁ ꯍꯌꯦꯡꯁꯨ ꯏꯊꯟꯇ ꯆꯀꯅꯤ ꯍꯪꯆꯤꯠ ꯊꯕꯛ ꯑꯃ ꯆꯠꯂꯁꯨ ꯏꯊꯟ ꯏꯊꯟꯇꯥ ꯃꯔꯨꯞ ꯂꯩꯇꯦ
ꯎꯝ ꯍꯌꯦꯡ ꯀꯥꯏ ꯆꯠꯅꯤꯡꯉꯥꯏ ꯂꯩꯒꯦ
ꯍꯌꯦꯡ ꯕꯖꯥꯔꯔꯣꯝꯗ ꯊꯕꯛ ꯊꯤꯕ ꯆꯠꯀꯦ
ꯎꯝ
ꯌꯨꯝꯗ ꯑꯗꯨꯝ ꯂꯩꯕꯁꯨ ꯌꯥꯔꯔꯣꯏ ꯈꯔ ꯂꯩꯔꯗꯤ ꯏꯔꯥꯡ ꯇꯧꯔꯛꯑꯗꯤ
ꯍꯣꯏ
ꯑꯗꯨꯒꯤ ꯊꯕꯛ ꯈꯔ ꯊꯤꯒꯦ
ꯎꯝ ꯊꯤꯌꯣ ꯊꯕꯛ ꯇꯧꯔꯣ
ꯇꯧꯅꯤꯡꯉꯥꯏ ꯍꯣꯠꯅꯔꯤꯕꯅꯦ
ꯅꯣꯏꯗꯤ ꯊꯥꯞ ꯃꯤꯔꯣꯜ ꯂꯩꯕꯅꯤꯅ
ꯑꯁ ꯑꯈꯣꯏ ꯂꯩꯇꯕꯒꯤ ꯑꯩ ꯊꯣꯛꯇꯕꯅꯦ ꯏꯃꯥ ꯏꯕꯥꯅꯤ ꯈꯛꯇ ꯑꯣꯏꯕꯒꯤꯀꯣ
ꯎꯝ
ꯏꯄꯥꯗ ꯌꯥꯗꯕꯒꯤ ꯏꯃꯥꯕꯨ ꯗꯨꯞ ꯁꯪꯂꯒ ꯂꯩꯕꯅꯦ ꯍꯣꯝ ꯒꯥꯔꯗꯀꯤ ꯍꯧꯖꯤꯛꯇꯤ ꯏꯅꯥꯎꯄꯤꯃꯨꯛ ꯂꯥꯛꯄꯒꯤ ꯑꯩ ꯆꯠꯊꯣꯛꯀꯦ ꯇꯧꯕꯅꯦ
ꯎꯝ
ꯎꯄꯥꯏ ꯂꯩꯇꯦ
ꯑꯗꯨ ꯑꯗꯨꯁꯨ ꯌꯥꯗꯕꯅꯤꯅꯦ ꯊꯥꯗꯣꯛꯑꯒ ꯆꯠꯄꯗꯨꯁꯨ
ꯍꯣꯏ ꯍꯟꯗꯛꯇꯤ ꯏꯅꯥꯎꯅꯨꯄꯤꯃꯨꯛ ꯂꯥꯛꯈ꯭ꯔꯕꯅꯤꯅ ꯃꯥ ꯑꯣꯏꯅ ꯂꯩꯔꯁꯨ ꯀꯥꯏꯗ꯭ꯔꯦꯗꯅ
ꯎꯝ
ꯑꯗꯨꯒꯤ ꯑꯩ ꯊꯣꯛꯄ ꯌꯥꯕ ꯅꯠꯇ꯭ꯔꯗꯤ ꯊꯣꯛꯑꯣꯏꯍꯦ
ꯌꯨꯝꯗ ꯂꯩꯕꯁꯦ ꯄꯩꯁꯥ ꯂꯩꯇꯕꯩ ꯋꯥꯏꯌꯦꯅꯦ
ꯍꯣꯏ ꯅꯣꯏꯗꯤ ꯑꯃꯃꯨꯛ